ꯑꯣ ꯍꯣꯏ ꯎꯝ
ꯎꯝ ꯎꯝ ꯀꯩꯅꯣ ꯂꯥꯏꯟ ꯑꯗꯨꯝ ꯌꯥꯗꯅꯦ ꯑꯩꯅ ꯇꯧꯕ ꯀꯥꯟꯗꯗꯤ
ꯑꯣ ꯅꯪꯒꯤ ꯅꯦꯠꯋꯥꯛ ꯈꯔ ꯐꯠꯇꯕ ꯃꯥꯜꯂꯦ
ꯎꯝ
ꯅꯣꯏ ꯅꯣꯏ ꯂꯩꯐꯝꯗꯣ ꯅꯦꯋꯥꯛ ꯐꯠꯇꯕ ꯂꯩꯐꯝ ꯑꯣꯏꯕꯅꯤꯅ
ꯍꯣꯏ ꯑꯩꯈꯣꯏ ꯂꯩꯐꯝꯁꯨ ꯌꯥꯗ꯭ꯔꯦ ꯋꯥꯏ ꯐꯥꯏꯁꯨ ꯌꯥꯗꯦ ꯅꯦꯠꯋꯥꯛꯁꯨ ꯌꯥꯗꯦ
ꯅꯪꯔ ꯋꯥꯏ ꯐꯥꯏ ꯂꯩꯇꯦ ꯍꯥꯏꯕꯗꯨ
ꯍꯣꯏ
ꯅꯪꯅꯤꯀꯣ
ꯋꯥꯏꯐꯥꯏ ꯂꯩꯇꯦ ꯀꯅꯥ ꯀꯅꯥꯅ ꯍꯥꯏꯕ ꯑꯩ ꯍꯥꯏꯗꯦꯗ
ꯑꯣꯍꯣ ꯅꯪ ꯅꯠꯇꯕ꯭ꯔꯥ ꯈꯪꯗ꯭ꯔꯦ ꯑꯗꯨꯗꯤ ꯃꯤ ꯑꯇꯣꯄꯥ ꯃꯥꯜꯂꯦ
ꯅꯨꯄꯥ ꯌꯥꯝ ꯋꯥꯔꯤ ꯁꯥꯕꯒꯤ ꯉꯥꯎꯔ ꯃꯥꯜꯂꯦꯅꯦ ꯅꯪꯁꯦ
ꯅꯠꯇꯦ ꯑꯩꯗꯨ ꯑꯗꯨꯝ ꯀꯩ ꯍꯥꯏꯁꯤꯔꯥ ꯑꯩ ꯅꯪꯔꯥ ꯍꯥꯏꯅ ꯈꯟꯕꯀꯣ
ꯑꯁ ꯃꯔꯛ ꯃꯔꯛꯇꯥ ꯑꯩꯒꯤ ꯀꯣꯛꯁꯦ ꯆꯥꯛꯑꯦ ꯑꯗꯨꯒꯤ ꯈꯪꯗ꯭ꯔꯦ ꯍꯥꯥ
ꯅꯝꯕꯔ ꯀꯥꯌꯥꯗ ꯌꯥꯎꯕ꯭ꯔꯥ ꯑꯩꯁꯦ
ꯈꯪꯗ꯭ꯔꯦ ꯑꯗꯨꯁꯨ ꯅꯝꯕꯔ ꯀꯥꯏꯅ ꯏꯁ ꯌꯥꯔꯦꯍꯦ
ꯅꯝꯕꯔ ꯀꯌꯥꯗ ꯌꯥꯎꯕ꯭ꯔꯥ ꯑꯩꯁꯦ ꯂꯤꯁ ꯀꯌꯥꯗ
ꯑꯗꯨꯒꯨꯝꯕ ꯂꯩꯇꯦ ꯑꯩꯉꯣꯟꯗ
ꯀꯥꯏꯗꯥꯒꯤ
ꯀꯣꯂꯦꯁ ꯀꯌꯥꯗ ꯌꯥꯎꯕ꯭ꯔꯥ ꯍꯥꯏꯅꯤꯅ
ꯑꯗꯨꯁꯨ ꯌꯥꯎꯗꯦ ꯑꯗꯨꯒꯨꯝꯕ ꯑꯩ
ꯎꯝ ꯌꯥꯎꯔꯣꯏ ꯌꯥꯎꯔꯣꯏ ꯅꯪ ꯅꯆꯤꯟ ꯊꯤ
ꯏꯁ ꯀꯥꯏꯗꯩꯒꯤꯅꯣ ꯑꯁꯦꯡꯕ ꯍꯥꯏꯔꯒ ꯏꯆꯤꯟ ꯑꯩ ꯆꯨꯝꯕ ꯈꯛꯇꯅꯦ ꯑꯩꯅ ꯉꯥꯡꯕ ꯅꯣꯏꯒꯤ ꯋꯦꯗꯔꯁꯤ ꯀꯃꯥꯏ ꯇꯧꯒꯦ ꯏꯪꯕ꯭ꯔꯥ
ꯉꯁꯤꯗꯤ ꯍꯧꯖꯤꯛꯇꯤ ꯅꯣꯡ ꯆꯨꯔꯤ
ꯇꯜꯂꯦꯗꯥ ꯅꯣꯡꯁꯤ ꯑꯗꯨꯝ ꯅꯣꯏꯁꯦ ꯅꯪ ꯅꯠꯇ꯭ꯔꯣ ꯅꯨꯡꯇꯤꯒꯤ ꯑꯗꯨꯝ ꯆꯨꯏꯌꯦ ꯍꯥꯏꯕꯗꯨ
ꯍꯣꯏ
ꯇꯜꯂꯦ ꯑꯃ ꯔꯣꯝꯗ ꯀꯩ ꯍꯥꯏꯁꯤꯔꯥ ꯎꯝ ꯅꯣꯡꯆꯨꯕ ꯅꯣꯡꯆꯨꯕ ꯀꯥꯟꯗ ꯇꯨꯝꯕꯗꯣ ꯑ ꯅꯨꯡꯉꯥꯏ ꯍꯥꯏꯅ ꯃꯤ ꯈꯔꯗꯤ
ꯅꯨꯡꯉꯥꯏꯌꯦ ꯑꯗꯣ ꯊꯕꯛ ꯆꯠꯄꯗꯗꯤ ꯋꯥꯏꯌꯦꯅ
ꯎꯝ ꯑꯩꯗꯤ ꯄꯥꯝꯗꯦ ꯅꯣꯡ ꯆꯨꯔꯒ ꯑꯗꯨꯃꯥꯏꯅ ꯇꯨꯝꯕ ꯅꯨꯡꯉꯥꯏ ꯍꯥꯏꯕꯗꯨ ꯀꯟꯃꯜꯂꯗꯤ
ꯀꯣꯛ ꯌꯥꯝ ꯆꯤꯛꯈ꯭ꯔꯥ ꯂꯩꯌꯦ ꯑꯁ ꯀꯣꯏꯕ ꯆꯠꯄ ꯉꯁꯥꯏ ꯀꯣꯏꯕ ꯆꯠꯄꯒꯤ ꯀꯣꯛ ꯅꯥꯕꯩ
ꯍꯩꯁ ꯅꯨꯄꯤꯒ ꯀꯣꯏꯕ ꯆꯠꯄꯒꯤ ꯃꯥꯜꯂꯦ
ꯅꯨꯄꯤꯒ ꯅꯠꯇꯤꯌꯦ ꯅꯨꯄꯥꯒꯅꯦ
ꯀꯥꯏ ꯀꯥꯏ ꯆꯠꯈ꯭ꯔꯦ ꯄꯥꯔ꯭ꯛ ꯀꯨꯝꯕꯗ ꯆꯠꯄ꯭ꯔꯣ
ꯄꯥꯔ꯭ꯛ ꯀꯨꯝꯕ ꯍꯣꯏ ꯄꯥꯔ꯭ꯛꯇ ꯆꯠꯄ
ꯐꯣꯇꯣ ꯊꯥꯔꯛꯑꯣꯅꯦ ꯌꯦꯡꯕꯤꯒꯦꯅꯦ
ꯑꯩꯒꯤ ꯐ꯭ꯔꯦꯟꯗꯅ ꯂꯥꯛꯑꯣ ꯍꯥꯏꯕꯒꯤ ꯆꯠꯄꯅꯤꯗ
ꯑꯗꯨ ꯐꯣꯇꯣ ꯊꯥꯔꯛꯑꯣꯅꯦ ꯌꯦꯡꯕꯤꯒꯦꯅꯦ ꯃꯐꯝꯗꯨ ꯅꯨꯡꯉꯥꯏꯒꯗ꯭ꯔꯥ ꯅꯨꯡꯉꯥꯏꯔꯣꯏꯗ꯭ꯔꯥ ꯍꯥꯏꯕꯗꯣ
ꯑꯩ ꯐꯣꯇꯣ ꯀꯥꯞꯇꯦꯗ ꯐꯣꯇꯣ ꯌꯥꯝ ꯀꯥꯞꯄ ꯃꯤ ꯑꯣꯏꯗꯦ ꯑꯩꯗꯤ
ꯑꯗꯨ ꯑꯣꯏꯔꯁꯨ ꯅꯪ ꯅꯠꯇꯕ ꯅꯥꯄꯤꯒꯨꯝꯕ ꯕꯦꯛꯒ꯭ꯔꯥꯎꯟꯒꯨꯝꯕ ꯑꯗꯨꯝ ꯆꯠꯄ ꯃꯐꯝꯗ ꯀꯥꯞꯄ ꯌꯥꯏꯅ
ꯑꯩ ꯌꯥꯎꯗ꯭ꯔꯥꯗꯤ ꯀꯥꯞꯇꯦ ꯑꯩꯗꯤ
ꯏꯁ
ꯑꯗꯨꯒ ꯀꯥꯞꯁꯨ ꯀꯥꯞꯇꯦ ꯑꯗꯨꯒ ꯑꯩ ꯌꯥꯎꯗ꯭ꯔꯥꯗꯤ ꯀꯥꯞꯇꯦ ꯀꯥꯞ ꯀꯥꯞ
ꯑꯗꯨꯗꯤ ꯅꯪꯒꯤ ꯐꯣꯟꯗꯣ ꯅꯪꯒꯤ ꯐꯣꯟ ꯁ꯭ꯇꯣꯔꯦꯖꯇꯣ ꯌꯥꯝ ꯂꯩꯔꯝꯒꯅꯤ
ꯑꯦ ꯐꯟ ꯆꯦꯁ ꯐꯟ ꯉꯥꯛꯉꯨꯅꯨ
ꯅꯠꯇꯦ ꯅꯠꯇꯦ ꯅꯪꯒꯤ ꯐꯣꯟ ꯁ꯭ꯇꯣꯔꯦꯖꯇꯣ ꯅꯪꯒꯤ ꯅꯪꯒꯤ ꯐꯣꯇꯣꯗꯤ ꯄꯥꯛ ꯌꯥꯎꯗꯕ ꯅꯨꯞ ꯄꯤꯒꯤ ꯐꯣꯇꯣ ꯈꯛꯇ ꯌꯥꯎꯕꯗꯣ
ꯅꯨꯄꯤꯒꯤ ꯐꯣꯇꯣ ꯀꯗꯥꯏꯗꯒꯤ ꯂꯧꯕ꯭ꯔꯥꯅꯦ ꯑꯁ ꯅꯨꯞ ꯅꯪ ꯅꯨꯄꯤ ꯆꯠ ꯈꯜꯂꯦꯗ ꯇꯜꯂꯦꯗ
ꯎꯝ ꯆꯨꯝꯕꯁꯨ ꯌꯥꯎꯔꯝꯒꯅꯤꯗ ꯑꯩꯅ ꯉꯥꯡꯕ ꯀꯥꯟꯗ
ꯌꯥꯎꯗꯦ
ꯌꯥꯎꯔꯝꯒꯅꯤ ꯈꯔꯗꯤ ꯌꯥꯎꯔꯝꯒꯅꯤ ꯌꯥꯎꯗꯦꯗꯤ ꯍꯥꯏꯒꯅꯣ
ꯑꯩꯈꯣꯏ ꯂꯩꯀꯥꯏ ꯑꯩꯈꯣꯏ ꯂꯩꯀꯥꯏꯒꯤ ꯍꯣꯏ ꯅꯨꯄꯤꯁꯤꯡ ꯈꯔ ꯌꯥꯎꯋꯦ
ꯇꯨ ꯑꯩ ꯑꯩ ꯍꯥꯏꯁꯤꯗꯤ
ꯇꯨ ꯂꯩꯀꯥꯏꯒꯤ ꯅꯨꯄꯤꯁꯤꯡꯗꯤ
ꯑꯗꯨꯅꯦ ꯈꯔꯗꯤ ꯌꯥꯎꯋꯦ ꯍꯥꯏꯌꯨ ꯍꯥꯏ
ꯎꯝ ꯅꯪꯁꯨ ꯌꯥꯎꯔꯝꯅꯤꯗ ꯅꯨꯄꯥꯒꯤ
ꯍꯥꯏꯗꯦ ꯍꯣꯏ ꯌꯥꯎꯕꯅꯦ ꯅꯨꯄꯥꯒꯤꯁꯨ ꯅꯨꯄꯤꯒꯤꯁꯨ ꯂꯣꯏꯅ ꯌꯥꯎꯕꯅꯦ ꯒꯦꯂꯔꯤꯅꯤꯅ
ꯌꯥꯎꯕ ꯇꯥꯕꯅꯦ ꯅꯠꯇ꯭ꯔꯥ
ꯍꯣꯢꯅꯦ ꯍꯣꯢꯅꯦ ꯑꯗꯣ ꯉꯁꯤ ꯆꯔꯆ ꯆꯠꯄ꯭ꯔꯥ
ꯉꯁꯤꯁꯦ ꯆꯔꯆ ꯆꯠꯂꯦꯅ ꯆꯠꯂꯒ ꯀꯣꯏꯕ ꯆꯠꯄꯅꯦ ꯍꯜꯂꯛꯑꯒ
ꯑꯁ ꯎꯝ ꯑꯗꯨꯗꯤ ꯆꯔꯆ ꯆꯠꯄ ꯀꯥꯟꯗ ꯅꯪ ꯅꯨꯄꯤ ꯐꯖ ꯐꯖꯕ ꯌꯦꯡꯉꯝꯒꯅꯤ ꯑꯗꯨꯗꯤ
ꯅꯨꯄꯤ ꯅꯨꯄꯤ ꯍꯣꯏ ꯑꯗꯨꯝ ꯌꯦꯡꯗꯤ ꯌꯦꯡꯗꯦ ꯑꯗꯨꯝ ꯎꯌꯦ ꯑꯗꯨ ꯑꯩꯒꯤ ꯃꯃꯥꯡꯃꯛꯇ ꯆꯠꯂꯗꯤ ꯌꯦꯡꯕ ꯇꯥꯕꯀꯣ ꯀꯩ ꯎꯄꯥꯥꯏ ꯂꯩ
ꯍꯥꯏ ꯅꯨꯄꯤ ꯈꯛꯇ ꯌꯦꯡꯉꯒ ꯆꯔꯆ ꯃꯅꯨꯡꯗ ꯀꯩꯅꯣ ꯅꯪꯒꯤ ꯀꯩ ꯍꯥꯏꯁꯤꯔ ꯋꯥꯛ ꯍ ꯄꯨꯛꯅꯤꯡꯒ ꯆꯥꯡꯗꯕꯤꯒ ꯅꯨꯄꯤꯒ ꯌꯦꯡꯉꯒ ꯂꯩꯕꯗꯣ ꯑꯗꯨꯃꯥꯏ ꯇꯧꯔꯝꯒꯅꯤ
ꯇꯧꯗꯦꯗ ꯅꯨꯄꯤ ꯐꯖꯕꯗꯣ ꯑꯃ ꯅꯨꯄꯤ ꯐꯖꯕꯗꯤ ꯎꯏꯌꯦ ꯑꯗꯣ ꯑꯗꯨꯅ ꯅꯨꯄꯤ ꯐꯖꯕꯗꯤ ꯎꯏꯌꯦ ꯑꯗꯨ ꯌꯥꯝ ꯑꯉꯥꯡ ꯑꯣꯏꯕ
ꯏꯁ ꯑꯉꯥꯡ ꯑꯣꯏꯕꯁꯤꯡꯕꯨꯅꯤꯅꯦ ꯅꯨꯄꯥꯁꯤꯡꯅ ꯌꯥ ꯍꯦꯟꯅ ꯄꯥꯝꯕꯗꯣ
ꯑꯁ ꯑꯩꯗꯤ ꯑꯉꯥꯡ ꯄꯥꯝꯗꯕꯗꯣ
ꯏꯁ ꯑꯗꯨꯗꯤ ꯆꯍꯤ ꯀꯌꯥꯕꯨ ꯄꯥꯝꯕ꯭ꯔꯥ
ꯑꯩꯗꯤ ꯑꯩꯉꯣꯟ ꯑꯗꯨꯝ ꯑꯩꯒꯤ ꯕꯦꯠꯁ ꯅꯠꯇ꯭ꯔ ꯑꯩꯉꯣꯟꯗꯒꯤ ꯆꯍꯤ ꯑꯃ ꯑꯅꯤ ꯑꯗꯨꯝ ꯖꯨꯅꯤꯌꯔ ꯑꯣꯏꯕ ꯉꯣꯟꯗ ꯆꯍꯤ ꯑꯃꯅꯤ ꯁꯤꯅꯤꯌꯔ ꯑꯣꯏꯔꯁꯨ ꯀꯥꯏꯗꯦꯗ
ꯍꯥꯏ
ꯐꯕꯨ ꯐꯖꯔꯗꯤ ꯂꯣꯏꯅ ꯎꯝ
ꯑꯦꯁ ꯅꯪꯁꯦꯀꯣ ꯅꯪꯁꯦ ꯅꯣꯛꯄꯨ ꯅꯣꯛꯅꯤꯡꯉꯦ ꯀꯔꯤꯅꯣꯍꯦ ꯐꯖꯕ ꯈꯛꯇ ꯌꯦꯡꯉꯦꯔꯒ ꯂꯥꯁꯇ ꯅꯪꯗꯣ ꯎꯝ ꯃꯤ ꯑꯊꯤꯕ ꯂꯧꯒꯅꯤ
ꯑꯗꯨꯃꯥꯏꯅ ꯍꯥꯏꯒꯅꯨꯍꯦ ꯂꯥꯁꯇ ꯑꯗꯨꯃꯥꯏꯅ ꯑꯣꯏꯔꯗꯤ ꯑꯩ ꯇꯜꯂꯅꯤꯍꯦ
ꯑꯗꯨꯒꯤꯅꯤ ꯑꯗꯨꯃꯥꯏ ꯍꯥꯏꯒꯅꯣ ꯅꯪꯁꯨ ꯅꯨꯄꯤ ꯑꯊꯤꯕꯅꯁꯤꯡ ꯅꯦ ꯀꯅꯥꯏ ꯑꯣꯏꯗꯣꯏꯅꯣ ꯑꯗꯨꯗꯤ
ꯎꯝ ꯑꯗꯨꯗꯤ ꯅꯨꯄꯥ ꯑꯇꯦꯟꯕꯁꯤꯡꯗꯤ ꯀꯅꯥꯏꯒꯤ ꯑꯣꯏꯒꯗꯧꯕ
ꯑꯩꯈꯣꯏꯒꯨꯝꯕ ꯅꯨꯄꯤ ꯅꯨꯄꯤꯗꯤ ꯑꯊꯤꯕ ꯅꯨꯄꯤꯁꯤꯡꯗꯤ ꯀꯅꯥꯒꯤ ꯑꯣꯏꯗꯣꯏꯅꯣ ꯍꯥꯏꯕ
ꯍꯨꯝ ꯅꯥꯉꯣꯟꯗꯥ ꯀꯅꯥꯥꯅ ꯊꯤ ꯍꯥꯏꯕ꯭ꯔꯣ
ꯏꯁ ꯍꯥꯏꯔꯛꯀꯥꯅꯤꯌꯦ
ꯑꯗꯨꯗꯤ ꯅꯨꯄꯥ ꯇꯦꯟꯕꯁꯤꯡꯗꯤ ꯀꯅꯥꯒꯤ ꯑꯣꯏꯒꯗꯧꯕ
ꯑꯗꯨꯁꯨꯨꯅꯦ
ꯗꯁꯕꯤꯟ ꯂꯣꯏꯅ ꯂꯥꯡꯊꯣꯛꯈ꯭ꯔꯁꯦꯕꯣ
ꯇꯤꯡ ꯇꯧꯋꯦ ꯌꯥꯗ ꯇꯣꯄꯩꯅꯦ
ꯅꯣꯏ ꯅꯨꯄꯤꯁꯤꯡꯅ ꯅꯨꯄꯥ ꯑꯋꯥꯡꯕ ꯄꯥꯝꯕꯩ ꯇꯥꯏꯞꯇ ꯑꯩꯈꯣꯏ ꯅꯨꯄꯥꯁꯨ ꯐꯖꯕ ꯄꯥꯝꯃꯤꯅꯤ
ꯑꯥꯏ ꯍꯥꯏ ꯅꯪꯅ ꯉꯝꯔꯣ ꯗꯨꯗꯤ
ꯑꯩ ꯍꯥꯏꯅꯤꯡꯉꯥꯏ ꯂꯩꯇꯔꯦ ꯅꯪ ꯉꯝꯔꯣ
ꯑꯩꯅ ꯉꯝꯅꯤꯡꯗꯦ
ꯉꯝꯅꯤꯉꯥꯏ ꯅꯪ ꯐꯖꯅ ꯅꯪꯗꯣ ꯅꯆꯤꯟꯗꯣ ꯀꯜꯂꯤꯍꯦ
ꯆꯤꯟ ꯀꯜꯂꯦ ꯒꯥꯏꯅ ꯀꯥꯡ ꯂꯩꯕꯩꯁꯦ ꯃꯆꯤꯟ ꯀꯜꯂꯤꯅꯦ ꯀꯥꯡꯃꯩꯩꯅ ꯄꯤꯕꯗꯣ
ꯀꯜꯂꯦ ꯉꯝꯅꯤꯉꯥꯏ ꯑꯗꯨꯝ ꯉꯥꯡꯂꯒ ꯂꯩꯌꯦ
ꯅꯪꯁꯨ ꯀꯥꯡꯃꯦꯔꯥ
ꯍꯥꯥ
ꯅꯪ ꯁꯦ ꯒꯥꯡꯃꯩꯅꯤꯀꯣ
ꯃꯥꯅꯦ
ꯎꯝ ꯊ ꯊꯩꯒ ꯊꯩꯒ ꯅꯗ꯭ꯔ ꯅꯪ ꯀꯥꯡꯃꯩ ꯊꯩꯒ
ꯃꯥꯅꯦ ꯑꯗꯨ ꯀꯩꯗꯧꯋꯦ ꯍꯥꯏꯕ
ꯃꯆꯤꯟ ꯀꯜꯂꯦꯕ ꯑꯗꯨꯏ ꯅꯪꯁꯦ
ꯏꯁ ꯀꯅꯥꯅ ꯍꯥꯏꯕ ꯑꯗꯨꯃꯥꯏꯅ ꯅꯪꯁꯨ ꯀꯩꯅꯣꯍꯦ
ꯀꯪꯕꯩ ꯅꯨꯄꯤꯁꯤꯡꯁꯦ ꯃꯆꯤꯟ ꯌꯥꯝ ꯀꯜꯂꯦ ꯍꯥꯏꯕꯅꯦ
ꯑꯁ ꯅꯡꯁꯨ ꯈꯪꯉꯝꯃꯦ
ꯈꯪꯗ꯭ꯔꯗꯤ
ꯍꯨꯒꯅꯤ ꯅꯪꯕꯣ ꯀꯅꯥꯅ ꯍꯥꯏꯕꯤꯕ꯭ꯔꯥ
ꯅꯨꯄꯤꯁꯤꯡꯅ ꯍꯥꯏꯔꯛꯏꯅꯦ ꯑꯩꯉꯣꯟꯗ ꯑꯗꯨꯃꯥꯏꯅ ꯀꯥꯡꯃꯩ ꯅꯨꯄꯤꯁꯤꯡꯁꯤ ꯃꯦꯆꯤꯟ ꯀꯜꯂꯦ ꯍꯥꯏꯌꯦ ꯂꯧꯒꯅꯨ ꯍꯥꯏꯌꯦ
ꯂꯧꯕꯤꯒꯅꯨ ꯑꯗꯨꯗꯤ ꯅ ꯀꯅꯥꯅ ꯅꯪꯕꯨ ꯂꯧ ꯍꯥꯏꯕ꯭ꯔꯅꯤ
ꯍꯥꯏꯁꯨ ꯍꯥꯏꯗ꯭ꯔꯒ ꯂꯧꯒꯅꯨ ꯍꯥꯏꯌꯦ ꯀꯥꯏꯅ ꯍꯥꯏꯔꯛꯑꯦ ꯁꯤ ꯁꯤ ꯅꯣꯛꯄꯤꯒꯦ
ꯂꯧꯒꯅꯨ ꯍꯥꯏꯅ ꯑꯗꯨꯃ ꯍꯥꯏꯌꯦ ꯅꯨꯄꯤꯁꯤꯡꯅ ꯀꯥꯡꯃꯩ ꯅꯨꯄꯤꯁꯤꯡꯗꯤ ꯂꯧꯒꯅꯨꯀꯣ ꯃꯆꯤꯟ ꯌꯥꯝ ꯀꯟꯕꯅꯤꯀꯣ ꯍꯦ
ꯑꯗꯣ ꯑꯗꯨ ꯍꯣꯏ ꯂꯥꯎꯒꯅꯨ
ꯗꯨ ꯂꯧꯗꯤ ꯂꯧꯅꯤꯡꯉꯤꯅꯦ
ꯅꯣꯏꯕꯨ ꯅꯣꯏ ꯑꯩꯍꯦꯛ ꯀꯅꯥꯅ ꯑꯗꯨꯃꯥꯏꯅ ꯑꯩꯈꯣꯏꯕꯨ ꯇꯝꯕꯤꯕ꯭ꯔꯅꯦ ꯑꯁ ꯂꯣꯏꯔꯦꯍꯦ
ꯑꯗꯨꯁꯨ ꯒꯥꯡꯃꯩ ꯅꯨꯄꯤ ꯑꯃꯅ ꯇꯝꯕ
ꯍꯥ ꯃꯥꯕꯨ ꯂꯧ ꯅꯪ ꯄꯥꯝꯕꯒꯤ ꯑꯣꯏꯔꯝꯒꯅꯤꯗꯣ
ꯎꯝ
ꯃꯥꯕꯨ ꯄꯥꯝꯕꯒꯤ ꯃꯥꯅ ꯑꯗꯨꯃꯥꯏꯅ ꯇꯧꯕꯦ ꯑꯗꯨꯃꯥꯏꯒꯅ ꯑꯩꯈꯣꯏꯗꯤ ꯇꯧꯕꯅꯦ ꯍꯥꯏꯕꯤꯕꯒꯤ ꯃꯥꯁꯦ ꯅꯪꯕꯨ ꯀꯩ ꯍꯥꯏꯁꯤꯔꯥ ꯇꯟꯕꯒꯤ ꯍꯥꯏꯔꯝꯒꯅꯤ
ꯑꯩ ꯄꯥꯝꯃꯦ ꯍꯥꯏꯗꯨ ꯌꯥꯅꯤꯡꯉꯤ
ꯑꯥꯢ ꯍꯥ ꯅꯪꯒꯤ ꯗꯥꯎ ꯁꯤꯒꯤ ꯅꯪꯖꯦ ꯗꯥꯎ ꯌꯥꯝ ꯍꯥ ꯂꯩꯇꯕꯥ ꯃꯤ ꯃꯥꯜꯂꯦ
ꯃꯥꯏ ꯈꯟꯕ꯭ꯔꯣꯅꯦ ꯆꯨꯝꯃꯤꯅꯦ ꯅꯪꯅ ꯍꯥꯏꯕꯗꯨ ꯗꯥꯥꯎꯗꯤ ꯂꯩꯇꯦꯅꯦ
ꯑꯗꯨꯅꯦꯕ ꯈꯪꯉꯦꯕ ꯍꯩꯇ꯭ꯔꯣ ꯑꯩꯁꯦ
ꯍꯩꯌꯦ ꯍꯩꯌꯦ ꯃꯦꯖꯤꯛ ꯄꯥꯏ ꯃꯥꯜꯂꯦ
ꯑꯩꯁꯦ ꯁꯥꯏꯀꯣꯂꯣꯖꯤ ꯌꯥꯝ ꯍꯩꯕꯅꯤꯀꯣ ꯋꯥꯎ ꯄꯥ ꯀꯩꯅꯣ ꯅꯪ ꯉꯥꯡꯅꯤꯡꯕ ꯋꯥ ꯂꯣꯏꯅ ꯉꯥꯡꯂꯛꯀꯅꯤ
ꯃꯦꯖꯤꯛ ꯄꯥꯏ ꯃꯥꯜꯂꯦ ꯅꯡꯁꯦ
ꯃꯩꯖꯤꯛ ꯇꯧꯕ ꯍꯥꯏꯕꯅꯦ ꯑꯩꯁꯦ
ꯑꯣ ꯀꯅꯥꯒꯅ ꯂꯩ ꯒꯦ
ꯑꯩꯁꯦ ꯍꯨꯖꯤꯛꯃꯛꯇ ꯑꯩ ꯏꯊꯟꯗ ꯂꯩꯌꯦ ꯔꯨꯝꯗ
ꯑꯣ ꯅ ꯔꯨꯝꯃꯦꯠ ꯀꯌꯥ ꯁꯨꯒꯦ ꯑꯗꯨ
ꯔꯨꯝꯃꯦꯠ ꯑꯃ ꯉꯛꯇꯅꯤꯗ
ꯅꯨꯡꯉꯥꯏꯍꯦ
ꯎꯝ ꯃꯥꯅ ꯖ꯭ꯌꯥꯔ ꯑꯣꯏꯕ꯭ꯔꯥ ꯅꯪꯉꯣꯟꯒꯤ
ꯍꯣꯏ ꯑꯉꯥꯡꯅꯤꯗ
ꯑꯁ ꯑꯗꯨ ꯑꯣꯏꯔꯗꯤ ꯅꯪꯁꯦ ꯄꯨꯔꯥ ꯐꯖꯅ ꯃꯥꯎꯁꯦ ꯀꯩꯅꯣ ꯇꯧꯔꯝꯒꯅꯤ ꯊꯛꯄꯒꯨꯝꯕꯁꯦ ꯁꯨꯃꯥꯏꯟ ꯇꯧꯋꯣ ꯑꯁꯦꯡꯕ ꯉꯁꯤꯁꯦ ꯋꯥꯏ ꯁꯤꯜꯂ ꯋꯥꯏ ꯇꯩꯌꯣ ꯑꯩꯒꯤ ꯅꯪꯁꯦ ꯗꯨꯃꯥꯏ ꯄꯨꯔꯥ ꯑꯣꯗꯔ ꯄꯤꯔꯒ ꯑꯩꯒꯤ ꯐꯨꯔꯤꯠꯒꯨꯝꯕ ꯐꯤꯒꯨꯝꯕ ꯁꯨꯋꯀ ꯑꯗꯨꯃꯥꯏꯅꯖꯨ ꯍꯥꯏꯔꯝꯒꯅꯤ
ꯍꯥꯏꯗ꯭ꯔꯗꯤ ꯍꯥꯏꯗ꯭ꯔꯗꯤ ꯑꯉꯥꯡꯁꯤꯡꯕꯨ ꯍꯥꯏꯗ꯭ꯔꯗꯤ
ꯍꯥꯏꯕꯗꯤ ꯍꯥꯏꯕ
ꯍꯥꯏꯌꯦꯅ
ꯑꯁ ꯑꯩ ꯑꯣꯏꯔꯗꯤꯀꯣ ꯅꯪꯗꯣ ꯐꯨꯗꯒꯅꯤ
ꯗꯤꯁꯤꯄ꯭ꯂꯤꯟ ꯇꯝꯕꯤꯒꯗꯕꯅꯤ ꯑꯉꯥꯡꯁꯤꯡꯕꯨ
ꯑꯁ ꯗꯤꯁꯤꯄ꯭ꯂꯤꯟ ꯅꯠꯇꯦ ꯗꯤꯁꯤꯄ꯭ꯂꯤꯟ ꯅꯠꯇꯦ ꯑꯇꯨꯒꯨꯝꯕꯗꯤ ꯗꯤꯁꯤꯄ꯭ꯂꯤꯟ ꯅꯠꯇꯦ
ꯗꯤꯁꯤꯄ꯭ꯂꯤꯟꯅꯤ ꯑꯗꯨ ꯑꯉꯥꯡꯁꯤꯡꯕꯨ ꯀꯃꯥꯏꯅ ꯑꯍꯟꯁꯤꯡꯕꯨ ꯕꯦꯕꯥꯔ ꯇꯧꯅꯤ
ꯑꯩ ꯍꯥꯏꯒꯦ ꯑꯗꯨꯁꯨ ꯆꯨꯝꯃꯦ ꯑꯗꯨꯕꯨ ꯌꯥꯝꯅꯗꯤ ꯃꯣꯏꯕꯨꯁꯦ ꯀꯩꯅꯣ ꯌꯦꯡꯊꯔꯒ ꯑꯗꯨꯃꯥꯏꯅ ꯊꯕꯛ ꯌꯥꯝ ꯄꯤꯕꯗꯨꯖꯨ ꯇꯧꯒꯅꯨꯕ ꯐꯠꯇꯕꯅꯦꯕ
ꯌꯥꯝ ꯈꯪꯉꯦꯀꯣ
ꯈꯪꯕꯅꯦ ꯈꯪꯗ꯭ꯔꯗꯤ
ꯑꯣꯖꯥ ꯌꯥꯝ ꯁꯥꯔꯤꯀꯣ
ꯀꯩ ꯍꯥꯏ ꯋꯥ
ꯑꯣꯖꯥ ꯌꯥꯝ ꯁꯥꯔꯦꯀꯣ ꯃꯤ ꯃꯆꯥꯥꯗꯤ
ꯑꯣꯖꯥ ꯇꯧꯕꯤꯕꯒꯤ ꯑꯣꯖꯥ ꯁꯥꯕꯅꯦ ꯀꯩꯅꯣ ꯑꯩ ꯑꯣꯖꯥ ꯇꯧꯕꯤꯕꯅꯦ ꯇꯨ ꯌꯔꯁ
ꯌꯥꯝ ꯍꯩꯌꯦ ꯅꯪ ꯌꯥꯝ ꯍꯩꯌꯦ
ꯍꯩꯗ꯭ꯔꯗꯤ ꯁꯤꯁ
ꯁꯥꯏꯀꯣꯖꯤꯒꯤ ꯑꯣ ꯁꯥꯏꯀꯣꯂꯣꯖꯤꯒꯤ ꯑꯣ ꯖꯥ
ꯖꯤ ꯑꯣꯂꯥꯁꯨꯅꯦ ꯀꯥꯎꯟꯁꯤꯂꯔ ꯑꯣꯏꯗꯩꯅꯦ ꯂꯥꯁ
ꯑꯗꯨꯅꯤ ꯑꯗꯨꯃꯛꯅꯦ ꯑꯩ ꯉꯥꯏꯕꯁꯦ ꯑꯩꯉꯣꯟꯗ ꯁꯞꯄꯣꯔꯠ ꯇꯧꯔꯣꯀꯣ ꯑꯗꯨꯒ ꯄꯩꯁꯥ ꯐꯪꯕꯀꯥꯟꯗ
ꯅꯪ ꯅꯨꯄꯤꯅꯤ ꯍꯥꯏꯕ ꯅꯠꯇ꯭ꯔꯣ ꯃꯇꯦꯡ ꯄꯥꯡꯅꯤ ꯍꯥꯏꯕꯗꯣ ꯅꯠꯇ꯭ꯔꯣ ꯅꯪ
ꯑꯩꯅ ꯑꯩꯅ ꯑꯣꯏꯔꯝꯗꯕꯤ ꯅꯪꯅ ꯍꯜꯂꯝꯕ ꯇꯥꯔꯗꯤ ꯑꯩꯉꯣꯟꯗ ꯁꯞꯄꯣꯔꯠ ꯇꯧꯔꯛꯑꯣꯕ ꯑꯩ ꯅꯨꯄꯤꯁꯤꯡꯗꯤ ꯇꯧ
ꯏꯁ ꯅꯨꯄꯤꯁꯤꯡꯗꯤ ꯑꯃꯨꯛ ꯍꯥꯏꯔꯛꯑꯦ ꯇꯨ ꯅꯨꯄꯤ ꯂꯣꯏꯅꯃꯛ ꯅꯪꯅ ꯈꯟꯕ ꯏꯁꯇꯥꯏꯜꯗꯣ ꯅꯠꯇꯦꯀꯣ ꯑꯩꯈꯣꯏꯁꯦ ꯇꯣꯉꯥꯟ ꯇꯣꯉꯥꯟꯕ ꯅꯦ ꯃꯤ ꯑꯃ ꯑꯃꯁꯦ ꯇꯨꯉꯥꯟꯕꯅꯦ
ꯅꯣꯔꯃꯦꯜ ꯀꯣꯜ ꯇꯧꯁꯦꯁꯨ ꯌꯥꯗꯕ ꯁꯥꯏꯅꯦ ꯁꯤꯗꯗꯤ ꯇꯧꯔꯛꯀꯦ ꯇꯧꯔꯛꯀꯦꯒꯥꯏꯅ ꯀꯗꯔꯗꯤ ꯇꯣ ꯀꯗꯔ ꯍꯩꯕꯅ ꯂꯣꯏꯔꯦ
ꯅꯪꯁꯨꯅꯦꯗ ꯅꯪꯁꯨ ꯀꯗꯥꯔ ꯇꯧ ꯌꯥꯝ ꯍꯩꯔꯝꯒꯅꯤ ꯇꯧꯁꯨ
ꯅꯣꯏ ꯅꯨꯄꯤꯁꯤꯡꯖꯤ ꯀꯤꯕꯨ ꯀꯤꯔꯑꯦꯗ
ꯁꯤ ꯏꯁ ꯅꯨꯄꯤ ꯅꯨꯄꯤ ꯍꯥꯏꯒꯅꯨꯗ ꯇꯜꯂꯦ
ꯑꯗꯨꯗꯤ
ꯀꯥꯅꯣ ꯅꯪꯁꯦ
ꯅꯨꯄꯤ ꯈꯛꯇ ꯅꯨꯄꯤꯒꯤ ꯅꯨꯄꯤ ꯍꯥꯏꯔꯒ ꯅꯨꯄꯤ ꯂꯣꯏꯅ ꯑꯗꯨꯃꯥꯏ ꯇꯧꯕꯅꯦ ꯍꯥꯏꯕ ꯂꯩꯇꯦ
ꯈꯪꯈ꯭ꯔꯦ ꯑꯗꯣ ꯑꯃ ꯑꯅꯤꯗꯤ ꯌꯥꯝ ꯋꯥꯅ ꯐꯪꯉꯦ ꯇꯧꯗꯕꯁꯤꯡꯀꯣ ꯑꯇꯣꯞꯄꯗꯤ ꯑꯁ ꯀꯗꯥꯏꯗꯒꯤ
ꯀꯗꯥꯏꯗꯒꯤ ꯀꯥꯏꯅ ꯅꯪꯒꯤ ꯋꯥꯈꯜꯅꯅꯦ ꯑꯗꯣ
ꯑꯩꯒꯤ ꯋꯥꯈꯜ ꯑꯃꯨꯛꯇꯤ
ꯑꯩꯁꯨ ꯍꯥꯏꯁꯤ ꯑꯩꯁꯨ ꯍꯥꯏꯕꯤꯌꯨꯔ ꯑꯗꯨꯗꯤ ꯅꯨꯄꯥꯁꯤꯡꯕꯣ ꯊꯤꯅ ꯍꯥꯏꯁꯤꯔ
ꯎꯝ ꯍꯥꯏꯌꯨꯅꯦ ꯍꯥꯏꯌꯨꯅꯦ ꯀꯔꯤ ꯅꯨꯄꯥꯁꯤꯡꯒꯤ
ꯅꯨꯄꯥꯁꯤꯡ ꯑꯗꯨ ꯌꯥꯝꯅ ꯀꯩꯅꯣ ꯇꯧꯕꯅꯦꯕ ꯅꯨꯄꯥꯁꯤꯡꯅ ꯑꯃꯨꯛ ꯑꯩ ꯆꯤꯟꯗꯣ ꯌꯥꯝ ꯊꯤꯕꯅꯦ ꯑꯗꯨꯒ ꯃꯥ ꯃꯣꯏꯖꯦ ꯀꯩ ꯍꯥꯏꯁꯤꯔ ꯋꯥꯒꯨꯝꯕ ꯁꯤ ꯌꯥꯝ ꯎꯝ ꯀꯩ ꯍꯥꯏꯗꯣꯏꯔ ꯇꯧꯕꯒ ꯋꯥ ꯉꯥꯡꯉꯛꯄꯗꯨꯒ ꯌꯥꯝꯅ ꯅꯨꯡꯉꯥꯏꯕꯅꯦꯕ
ꯎꯝ ꯇꯨꯡꯉꯥꯟꯕ ꯀꯣ
ꯉꯥꯡꯕꯒ ꯇꯧꯕꯒ ꯇꯣꯡꯉꯥꯜꯂꯦꯕ
ꯇꯣꯉꯥꯟꯅꯤ ꯇꯣꯉꯥꯟꯅꯤ ꯃꯤ ꯃꯤꯅ ꯄꯨꯕꯅꯤꯗ
ꯑꯗꯨꯅꯦ ꯃꯤ ꯃꯤꯅ ꯄꯨꯕ ꯅꯠꯇꯦ ꯑꯗꯨꯝ ꯃꯦꯖꯣꯔꯤꯇꯤ ꯑꯗꯨꯃꯥꯏ ꯇꯧꯋꯦ ꯃꯆꯤꯟꯖꯨ ꯊꯤꯌꯦ
ꯃꯆꯤꯟꯗꯤ ꯃꯤ ꯂꯣꯏ ꯊꯤꯅ ꯅꯨꯄꯤꯖꯨ ꯊꯤ ꯅꯨꯄꯥꯖꯨ ꯊꯤꯌꯦ
ꯍꯣꯏꯍꯦ ꯊꯤꯌꯦ
ꯊꯤꯗꯀꯣ
ꯅꯨꯄꯥꯁꯤꯡꯕꯨꯁꯨ ꯊꯥꯖꯅꯤꯡꯉꯥꯏ ꯂꯩꯇꯦ ꯅꯨꯄꯤ ꯑꯃ ꯑꯇꯣꯞꯄ ꯀꯣꯏꯔꯒ ꯅꯨꯄꯤ ꯑꯅꯤ ꯑꯍꯨꯝ ꯀꯣꯏꯔꯒ ꯂꯩꯕꯗꯣ
ꯏꯁ
ꯀꯣꯏꯗꯦ ꯑꯃꯨꯛꯀ ꯍꯥꯏꯔꯦ ꯑꯁ ꯅꯪ ꯈꯛ ꯅꯪ ꯅꯪꯕꯨ ꯈꯪꯗꯦ ꯋꯥꯔꯤ ꯁꯥꯕꯗꯣ ꯀꯅꯥꯕꯨꯁꯨ ꯀꯣꯏꯗꯦ ꯀꯅꯥꯕꯨꯁꯨ ꯋꯥꯔꯤ ꯁꯥꯗꯦ ꯑꯃꯨꯛꯀ ꯍꯥꯏꯔꯛꯀꯅꯤ ꯑꯥ ꯅꯪꯖꯨ
ꯑꯩꯗꯤ ꯀꯣꯏꯗꯕꯗꯨ
ꯏꯁ ꯏꯁ ꯀꯣꯏꯗꯕꯗꯨ ꯍꯥꯏꯕꯁꯤꯡꯅꯦ ꯍꯦꯟꯅ ꯀꯣꯏꯕꯗꯨ
ꯑꯩꯗꯤ ꯅꯨꯄꯤ ꯑꯃꯖꯨ ꯐꯪꯗ꯭ꯔꯦ ꯑꯁꯦꯡꯕ ꯍꯥꯏꯕꯅꯤ
ꯏꯁ ꯏꯁ ꯏꯁ ꯏꯁ ꯏꯁ ꯏꯁꯣꯔꯅꯐꯥꯎ ꯅꯣꯛꯑꯔꯒ ꯂꯩꯔꯝꯒꯅꯤ ꯍꯧꯖꯤꯛꯁꯦ ꯁꯤ ꯅꯨꯄꯥꯖꯤꯗꯤ ꯃꯆꯤꯟꯖꯦ ꯃꯜꯂꯦ ꯍꯥꯏ ꯑꯥ ꯅꯣꯛꯔꯒ ꯂꯩꯔꯝꯒꯅꯦ ꯑꯁꯦꯡꯕ ꯍꯣꯔꯦꯟ ꯅꯪꯒꯤ ꯃꯪꯗ ꯂꯥꯛꯑꯒꯀꯣ ꯅꯪꯕꯨ ꯋꯥꯔꯅꯤꯡ ꯄꯤꯗꯨꯏꯅꯦ
ꯀꯗꯥꯏꯗꯩꯅꯣꯗ ꯄꯡꯍꯥꯏ ꯍꯥꯏꯒꯅꯨ
ꯍꯥꯏꯕꯤꯒꯦ ꯑꯁ ꯉꯁꯤꯖꯦ ꯊꯥꯗꯤ ꯊꯣꯛꯇꯦ ꯃꯝꯃꯦ
ꯉꯁꯤ ꯃꯝꯕ꯭ꯔꯣ
ꯎꯝ ꯉꯁꯤꯁꯦ ꯃꯝꯃꯦ ꯍꯣꯔꯦꯟ ꯑꯃꯨꯛ ꯅꯣꯡ ꯆꯨꯅꯤꯉꯥꯏ ꯃꯥꯜꯂꯤꯗ
ꯑꯩꯈꯣꯏꯖꯨ ꯊꯥ ꯊꯣꯛꯇꯦ ꯃꯝꯃꯦ ꯁꯤꯗ
ꯑꯩꯒꯤ ꯋꯤꯟꯗꯣꯒꯤ ꯚ꯭ꯌꯨꯁꯦ ꯐꯖꯕꯅꯦ ꯕꯤꯜꯗꯤꯡ ꯑꯃꯒꯨꯝ ꯎꯝ ꯑꯩꯈꯣꯏ ꯑꯗꯨꯝ ꯌꯦꯡꯕ ꯀꯥꯟꯗ ꯊꯣꯡꯅꯥꯎꯗꯣ ꯑꯥ ꯑꯁꯦ ꯎꯄꯥꯟꯕꯤꯁꯤꯡ ꯍꯩꯅꯧꯒꯤ ꯎꯄꯥꯟꯕꯤꯗꯣ
ꯎꯝ
ꯂꯩꯌꯦ ꯑꯗꯨꯒ ꯇꯤꯛ ꯍꯥꯏꯕꯒꯤ ꯄꯥꯟꯕꯤꯁꯨ ꯂꯩꯌꯦ ꯑꯗꯨꯒ ꯕꯤꯜꯗꯤꯡꯁꯨ ꯐꯖꯅ ꯁꯦꯝꯔꯒ ꯂꯩꯕ ꯕꯤꯜꯂꯤꯡꯅ ꯑꯆꯧꯕꯅꯦꯕ ꯇꯨꯝ
ꯅꯣ
ꯀꯩ ꯍꯥꯏꯁꯤꯔ ꯃꯣꯏꯒꯤ ꯕꯦꯜꯀꯣꯅꯤꯗꯣ ꯁꯦꯝꯕꯗꯤ ꯂꯣꯏꯗ꯭ꯔꯤ ꯑꯗꯣ ꯐꯖꯩꯌꯦꯕ ꯃꯣꯏꯒꯤ ꯑ ꯍꯥꯏꯁꯤꯔ ꯗꯤꯖꯥꯏꯟꯗꯣ ꯌꯨꯝꯒꯤ ꯗꯤꯖꯥꯏꯟꯗꯣ ꯐꯖꯩꯌꯦ ꯏꯁꯇꯣꯔꯤ ꯑꯥ ꯐ꯭ꯂꯣꯔꯒ ꯒ꯭ꯔꯥꯎꯟ ꯐ꯭ꯂꯣꯔꯒ ꯍꯥꯏꯔꯗꯤ ꯑꯍꯨꯝꯅꯤ ꯀꯂꯔꯁꯦ ꯋꯥꯏꯠꯅ ꯄꯦꯟ ꯇꯧꯔꯒ ꯕꯦꯜꯀꯅꯤꯖꯦ ꯌꯥꯝꯅ ꯆꯥꯎꯔꯒ ꯑꯃꯨꯛꯀ ꯋꯤꯟꯗꯣꯁꯦ ꯌꯥꯝ ꯆꯥꯎ ꯆꯥꯎꯔꯒ ꯊꯝꯕꯗꯣ
ꯎꯝ
ꯌꯨꯝꯖꯦ ꯐꯖꯩ ꯑꯗꯨꯒ ꯁꯔꯣꯛꯇꯩꯅ ꯏꯁꯇ꯭ꯔꯤꯠ ꯂꯦꯝ ꯐꯖꯅ ꯉꯥꯜꯂꯒ ꯂꯩꯌꯦ ꯑꯗꯨꯒ ꯑꯩꯒꯤ ꯑꯥ ꯀꯩꯅꯣ ꯑꯩ ꯑꯩꯈꯣꯏꯒꯤ ꯌꯨꯝ ꯔꯦꯟꯒꯤ ꯃꯅꯥꯛꯇ ꯑꯩꯈꯣꯏꯒꯤ ꯎꯝ ꯊꯪꯅꯕꯩ ꯌꯨꯝꯁꯦ ꯃꯣꯏꯒꯤ ꯄꯨꯈ꯭ꯔꯤ ꯎ ꯎꯋꯦ
ꯎꯝ ꯎꯝꯃ ꯀꯩꯅꯣ ꯑ ꯏꯁꯤꯡꯗꯤ ꯅꯨꯡꯉꯥꯏꯕ꯭ꯔꯣ ꯅꯣꯏ ꯂꯩꯐꯝꯗꯨꯕꯣ
ꯑꯥꯏꯁ ꯅꯨꯡꯉꯥꯏꯗꯤ ꯅꯨꯉꯥꯏ ꯑꯗꯨꯕꯨ ꯏꯕꯥꯟ__ ꯑꯩ ꯏꯕꯥꯅꯤ ꯍꯥꯏꯌꯦ ꯑ ꯏꯁꯤꯡꯒꯤ ꯍꯣꯏ ꯌꯥꯝꯅꯗꯤ ꯎꯝ ꯀꯩꯅꯣ ꯇꯧꯗꯦꯕ ꯌꯥꯝ__ ꯄꯥꯏꯕꯗꯤ ꯑꯗꯨꯝ ꯌꯥꯏꯗ ꯑꯗꯨ ꯑꯣꯏꯔꯁꯨ ꯑꯩꯒ ꯏꯃꯥꯟꯅꯕꯤ ꯑꯕꯅꯤꯕꯨꯗꯤ ꯋꯥꯔꯅꯤꯡ ꯑꯗꯨꯝ ꯄꯤꯕꯅꯦ
ꯑꯣ ꯋꯥꯔꯅꯤꯡ ꯄꯤꯕ ꯀꯔꯤꯒꯤ ꯀꯔꯤꯒꯤ ꯋꯥꯔꯅꯤꯡ ꯄꯤꯕ꯭ꯔꯣ
ꯏꯁꯤꯡ ꯄꯥꯏꯃꯜꯂꯦ ꯍꯥꯏꯕꯒꯤ
ꯍ ꯂꯣꯏꯔꯦ ꯉꯥꯅꯨꯒꯤ ꯇꯥꯏꯞꯅꯤꯅꯦ
ꯑꯠ ꯏꯕꯥꯅꯤꯗꯣ ꯑꯥ ꯏꯃꯥꯟꯅꯕꯤ ꯏꯕꯥꯅꯤꯗꯣ ꯅꯨꯡꯇꯤꯒꯤ ꯏꯔꯨꯅꯦ ꯅꯨꯡꯇꯤꯒꯤ ꯐꯤꯁꯨꯅꯦ ꯑꯗꯨꯒꯤꯀꯣ ꯌꯨꯝꯕꯨꯅ ꯅꯕꯥꯅꯤꯁꯦ ꯏꯁꯤꯡ ꯃꯔꯥꯡ ꯀꯥꯏꯀꯣ ꯅꯕꯥꯅꯤꯁꯦ ꯏꯁꯤꯡꯁꯦ ꯌꯦꯡꯉꯒ ꯁꯤꯖꯤꯟꯅꯧꯀꯣ ꯍꯥꯏꯕꯅꯦ
ꯎꯝ ꯑꯃꯛ ꯄꯥꯏꯌꯨꯀꯣ ꯑꯃꯛ ꯖꯁ ꯋꯥꯟ ꯃꯤꯅꯤꯠ ꯑꯩꯒꯤ ꯀꯖꯤꯟ ꯑꯃ ꯑꯩꯒꯤ ꯀꯖꯤꯟ ꯕ꯭ꯔꯗꯔ ꯑꯃ ꯁꯤꯗ ꯂꯩꯕ ꯍꯣꯁꯇꯦꯜꯗ ꯑꯉꯥꯡꯅꯦ ꯐꯣꯟ ꯇꯧꯕꯤꯌꯣ ꯍꯂꯣ ꯑꯥ ꯑꯛ ꯂꯣꯏꯗꯤ ꯑꯦꯛꯖꯥꯝꯅ